ꯑꯣ ꯇꯥꯔꯦ ꯇꯥꯔꯦ ꯅꯪ ꯇꯥꯔꯕ
ꯇꯥꯔꯦ ꯐꯖꯅ ꯇꯥꯔꯕ
ꯇꯥꯏ ꯐꯖꯅ
ꯏꯃꯥꯎ ꯁꯤꯔꯦ
ꯉꯁꯥꯏ ꯑꯩꯈꯣꯏꯅ ꯇꯥꯗꯕꯗꯣ
ꯎꯝ
ꯑꯗꯨꯏ ꯃꯔꯝꯗꯣ ꯑꯩ ꯁꯣꯝꯗ ꯍꯧꯖꯤꯛ ꯀꯩꯅꯣꯝ ꯅꯤꯡꯁꯤꯡꯉꯛꯄꯗꯣ ꯍꯣꯔꯦꯟ ꯍꯥꯏꯔꯒꯦ ꯋꯥꯔꯤꯁꯦ ꯀꯣ ꯎꯝ ꯀꯥꯡꯒꯧꯉꯧꯔ ꯆꯥꯔꯦ
ꯀꯥꯡꯒꯧ ꯇꯪꯒꯥ
ꯎꯝ ꯑꯩ ꯉꯥꯎꯍꯧꯗꯪ ꯉꯖꯥꯏꯔꯦ ꯉꯔꯥꯡ ꯆꯝꯊꯣꯡꯗꯨꯁꯨ ꯂꯩꯌꯦ ꯉꯔꯥꯡ ꯆꯝꯊꯣꯡ ꯊꯣꯡꯕꯁꯨ ꯂꯩꯌꯦ ꯑꯗꯨꯗꯕ
ꯍꯥꯎꯔꯦ
ꯍꯥꯎꯔꯦ
ꯀꯝ ꯀꯥꯟ ꯆꯠꯁꯦ ꯍꯥꯏꯕ
ꯈꯪꯗꯦ ꯅꯪ ꯁꯪꯕ ꯀꯥꯟꯗ ꯌꯥꯏꯌꯦ ꯑꯗꯨꯝ
ꯑꯩꯅꯕꯨ ꯂꯥꯛꯑꯗꯤ ꯆꯠꯂꯦ ꯍꯥꯏꯌꯣ
ꯅꯪꯅꯕꯨ ꯂꯥꯛꯑꯗꯤ ꯆꯠꯂꯦ ꯀꯩꯅꯣ ꯅꯪꯒꯤ ꯀꯩꯅꯣꯗꯁꯨ ꯑꯝꯇ ꯅꯪꯒꯤ ꯍꯦꯜꯃꯦꯠꯇꯨꯁꯨ ꯑꯝꯇ ꯂꯩꯁꯦ ꯃꯔꯨ ꯑꯣꯏꯅ ꯅꯪꯒꯤ ꯍꯦꯜꯃꯦꯠꯇꯣ ꯑꯝ ꯂꯩꯔꯨꯁꯦ ꯍꯥꯟꯅꯥ
ꯍꯦꯝꯂꯦꯠ
ꯍꯦꯝꯂꯦꯠ ꯇꯨꯅ ꯃꯔꯨꯅꯦ ꯊꯛ ꯈꯥꯝꯃꯥꯒ ꯑꯗꯨ ꯊꯛ ꯎꯞꯁꯜꯂꯒ ꯑꯁꯥꯏꯐꯥꯎ ꯊꯛ ꯆꯠꯈꯤ ꯌꯥꯔꯦꯗꯅ
ꯎꯝ ꯍꯣꯏ ꯍꯦꯜꯃꯦꯠꯇꯣ ꯎꯔ ꯍꯦꯜꯃꯦꯠꯇꯣ ꯎꯞꯄꯗꯤ ꯑꯩ ꯃꯣꯏ ꯀꯅꯥꯝꯇ ꯈꯥꯝꯃꯔꯣꯏ
ꯈꯥꯝꯃꯥꯔꯣꯏ ꯑꯩꯅꯗꯤ ꯎꯞꯛꯇꯕꯤ ꯆꯠꯂꯁꯨ ꯍꯥꯏꯗꯤ ꯎꯞꯛꯇꯕꯤ ꯆꯠꯂꯁꯨ ꯃꯅꯨꯡꯗ ꯌꯥꯎꯔꯗꯤ ꯀꯌꯥꯝ ꯍꯥꯏꯔꯛꯑꯔꯣꯏꯅ
ꯄꯨꯔ ꯆꯠꯄ ꯌꯥꯗꯦ ꯑꯉꯥꯎꯕꯤ
ꯎ ꯄꯨꯔꯣ ꯆꯠꯂꯁꯨ ꯐꯠ ꯂꯥꯎ ꯑꯣꯟꯁꯤꯟꯈ꯭ꯔ ꯂꯣꯏꯔꯦ ꯃꯣꯏ ꯃꯣꯏ ꯉꯪꯈꯥꯃ ꯇꯧꯔꯨꯔꯗꯤ ꯐꯠ ꯂꯥꯎ ꯎꯞꯁꯤꯜꯂꯝꯃꯒ ꯆꯠꯈꯤꯕ
ꯑꯣ ꯍꯥꯏꯐꯦꯠ ꯎꯕꯗꯨꯗ ꯈꯥ ꯑꯃ ꯍꯥꯨꯞꯁꯜꯂꯨ ꯆꯠꯄꯗꯣ ꯑꯗꯨꯗꯤ ꯕꯣꯅꯤꯒꯤ ꯐꯤꯂꯝꯗ ꯐꯥꯗꯣꯔꯦꯅ ꯂꯩꯔꯛꯄ ꯈꯥꯡꯅ ꯎꯞꯄꯥ ꯆꯠꯄꯗꯣ ꯅꯤꯡꯖꯔꯒꯗꯣꯏ
ꯑꯗꯨꯒꯨꯝꯕ ꯑꯣꯏꯅ ꯂꯩꯔꯁꯨ ꯌꯥꯈꯥꯡ ꯑꯃ
ꯍꯣꯠꯀꯦꯁ ꯍꯣꯠꯀꯦꯁ ꯑꯃ ꯎꯞꯄ ꯂꯥꯛꯑꯣꯔꯥ
ꯍꯣꯏ ꯑꯗꯨꯁꯨ ꯌꯥꯌꯦ
ꯐꯖꯕꯗ ꯂꯣꯏꯔꯅꯤ
ꯐꯖꯕꯗ ꯐꯖꯔꯦ ꯅꯤꯡꯊꯤꯔꯦꯅ
ꯄꯥꯛꯊꯕꯤ ꯆꯥꯠꯗꯧꯁꯦ ꯄꯥꯛꯊꯕꯤ
ꯄꯥꯛꯊꯕꯤ ꯁꯟꯗꯦꯗ ꯆꯂꯁꯦ
ꯆꯠꯂꯨꯁꯦ ꯄꯥꯛꯊꯕꯤꯗ ꯆꯠꯂꯛꯑꯒꯅꯦ ꯕꯨꯠꯀ ꯖꯤꯟꯁ ꯁꯨ ꯌꯦꯡꯉꯨꯁꯦ ꯖꯤꯟꯁ ꯈꯔ ꯌꯦꯡꯉꯨꯁꯦ ꯑꯗꯨꯝ ꯐꯖꯕ
ꯑꯗꯨꯑꯣꯏꯗꯤ ꯈꯔ ꯊꯤꯗꯕꯗꯤ ꯌꯥꯔꯣꯏꯀꯣ ꯏꯅꯔꯖꯤꯇꯤ
ꯑꯗꯨꯅꯦ ꯍꯥꯏꯁꯦ ꯉꯟꯇꯥꯅ ꯏꯪꯉꯤꯀꯥꯟꯗꯨ ꯆꯠꯂꯒ ꯑꯗꯨꯝ ꯀꯨꯏꯅ ꯂꯥꯏꯔꯛ ꯁꯥꯕ ꯑꯩꯅ ꯍꯥꯏꯕꯗꯤ ꯍꯥꯊꯨ ꯍꯥꯊꯨꯒꯤ ꯊꯕꯛꯇꯤꯅꯣ
ꯅꯧ ꯄꯥꯝꯗꯦꯁꯨ
ꯅꯅꯤꯅꯥ ꯇꯥꯅ ꯅꯠꯇ꯭ꯔꯥ
ꯅꯤꯦꯌꯥꯟ ꯇꯥꯟꯅ ꯆꯠꯄꯅ ꯐꯩ ꯁꯦꯝꯒꯨꯝꯕꯥꯏꯅ ꯊꯕꯛ ꯑꯃ ꯆꯠꯄꯗ ꯂꯝꯧ ꯆꯠꯈꯤꯕꯗ ꯅꯤꯌꯥꯟ ꯇꯥꯟꯅ ꯆꯠꯄꯅ ꯐꯩꯌꯦꯕ ꯑꯗꯨ ꯅꯠꯇ꯭ꯔꯗꯤ ꯃꯥ ꯀꯩ ꯍꯥꯏꯅꯤ ꯇꯧꯐꯝ ꯉꯥꯛꯐꯝ ꯈꯪꯗꯕꯗꯣ
ꯈꯪꯗꯦꯕ ꯃꯐꯥꯡ ꯃꯐꯥꯡ ꯉꯥꯏꯏꯕꯁꯨ ꯄꯥꯝꯗꯦꯕ ꯊꯕꯛ ꯑꯃ ꯆꯠꯄꯗ
ꯑꯗꯨ ꯂꯥꯏꯔꯦ ꯑꯅꯦꯕꯁ ꯐꯖꯕ ꯑꯝꯇ ꯁꯪꯈꯤ
ꯁꯪꯉꯣ ꯑꯩꯒꯤ ꯑꯣꯏ ꯐꯤꯂꯝꯗꯒꯤ ꯂꯩꯔꯣ
ꯀꯝꯇ ꯅꯪꯒꯤ ꯑꯣꯏꯔꯐꯝꯗ ꯐꯤꯗ ꯄꯤꯊꯣꯔꯛꯑꯣꯅ ꯑꯗꯨꯗꯤ
ꯑ ꯂꯄꯥ ꯁꯚꯦꯟꯇꯤ ꯈꯛꯇꯅꯦ ꯍꯥꯏ ꯍꯟꯗꯛꯇꯤ ꯆꯅꯤ ꯌꯥꯡꯈꯩ ꯄꯤꯕꯗꯣ
ꯌꯦ ꯅ ꯑꯣ ꯑꯣ ꯑ ꯐꯔꯦ ꯅꯪ ꯈꯨꯟꯗꯣꯛꯇꯣ ꯃꯤꯅꯅꯦ ꯀꯩꯅꯣ ꯀꯩꯅꯣ ꯇꯧꯕꯗꯨꯗꯤ ꯌꯥꯎꯈ꯭ꯔꯅꯤ ꯌꯥꯝꯕꯗ
ꯅꯔꯒꯦ ꯑꯩ ꯐꯖꯜ ꯂꯒꯦ
ꯅꯪ ꯐꯥꯖꯤꯜꯂꯣ ꯅꯪ ꯈꯨꯗꯇꯂ ꯃꯤ ꯑꯗꯨꯝ ꯈꯪꯈ꯭ꯔꯅꯤ
ꯊꯖꯜꯂꯒꯦ ꯑꯗꯨ ꯍꯥꯏꯔꯒ ꯑꯩ ꯍꯧꯖꯤꯛ ꯍꯧꯖꯤꯛꯀꯥꯟꯁꯦ ꯑꯩ ꯇꯋꯥꯡ ꯆꯠꯅꯤꯡꯉꯦ
ꯆꯋꯥꯡꯗ
ꯑ
ꯇꯋꯥꯡꯗ
ꯑꯍꯦ
ꯇꯋꯥꯗ ꯅꯪꯒ ꯑꯃꯨꯛꯀ ꯈꯣꯡꯝ ꯄꯣꯝꯃꯒ ꯆꯠꯅꯤꯡꯉꯤꯕ
ꯗꯞꯇꯌꯦ ꯃꯤꯒꯥꯥꯏꯗꯗꯗꯤ ꯀꯥꯔ ꯆꯅꯤꯡꯕ ꯋꯥꯅꯦ
ꯎꯝ ꯀꯥꯔꯗꯗ ꯀꯅꯥ ꯇꯧꯗꯣꯏꯣ ꯑꯩ ꯇꯜꯂꯦ ꯑꯩ ꯋꯥꯏ ꯒꯥꯔꯤ ꯃꯅꯨꯡꯗ ꯑꯗꯨꯝ
ꯑꯗꯨ ꯑꯗꯨ ꯇꯣꯡꯕꯒꯤ ꯖꯔꯅꯤꯗꯣ ꯅꯠꯇꯕ ꯑꯩꯅ ꯄꯥꯝꯃꯤꯁꯦ ꯑꯥ ꯃꯐꯝꯗꯨꯒꯤꯗꯣ ꯃꯐꯝꯗꯨꯗ ꯍꯧꯖꯤꯛ ꯍꯧꯖꯤꯛꯁꯦ ꯁꯥꯔꯝꯃꯣꯏ ꯕ ꯀꯩꯁꯨ ꯈꯪꯕ꯭ꯔꯥ
ꯁꯥꯔꯝꯃꯣꯏ ꯁꯥꯔꯝꯃꯣꯏ
ꯋꯦꯗꯔꯗ ꯑꯣꯏꯔꯝꯗꯣꯏꯅꯦꯕ ꯍꯧꯖꯤꯛꯁꯦ ꯅꯠꯇ꯭ꯔꯥ
ꯑꯩ ꯆꯠꯅꯤꯡꯉꯦ ꯑꯗꯨꯗꯤ ꯑꯩꯁꯨ ꯆꯠꯅꯤꯡꯉꯦ ꯍꯧꯖꯤꯛ
ꯀꯀꯥꯗꯣ ꯄꯥꯝꯕꯩ ꯋꯥꯅꯦꯕ ꯑꯩꯅ ꯂꯝꯕꯤꯗꯨꯒꯤ ꯖꯔꯅꯤꯗꯨꯒꯤꯗ ꯅꯠꯇꯦ ꯍꯥꯏꯕ
ꯗꯨꯒꯤꯗꯤ ꯈꯟꯗ꯭ꯔꯦ ꯅꯪ ꯁꯨꯄꯔ ꯃꯦꯟ ꯑꯣꯜꯂꯒ ꯄꯥꯏꯔ ꯆꯠꯂꯒꯦ ꯁꯤꯅꯦ ꯅꯪ ꯈꯜꯂꯤꯗ
ꯍꯣꯏ ꯍꯥꯏꯗꯤ ꯑꯗꯨ ꯃꯇꯝꯒꯤꯗꯣ ꯑꯩ ꯌꯦꯡꯉꯦꯕ ꯈꯪꯕ꯭ꯔꯥ
ꯑ
ꯎꯝ ꯖꯨꯟ ꯖꯨꯂꯥꯏ ꯁ꯭ꯋꯥꯏ ꯖꯒꯥꯁꯦ ꯂꯩꯒ ꯃꯌꯥꯝ ꯁꯥꯠꯂꯀꯥꯟꯗ ꯆꯤꯡꯃꯥꯏꯁꯤꯡꯗꯣ
ꯑ
ꯂꯩ ꯉꯥꯇꯒ ꯁꯥꯠꯂꯀꯥꯟꯗ ꯌꯥꯝ ꯐꯖꯕ ꯑꯣꯏꯌꯦꯕ
ꯑꯗꯨ ꯂꯥꯏꯔꯤꯁꯦ ꯑꯗꯨ ꯂꯥꯏꯔꯤ ꯀꯩꯅꯣ ꯇꯧꯁ ꯑꯥ ꯑꯩꯈꯣꯏꯒꯤ ꯒꯨꯍꯥ ꯆꯠꯄꯩꯗꯣ ꯑꯗꯨꯝ ꯇꯧꯁ
ꯒꯣꯍ ꯆꯠꯄꯩꯗ ꯁ꯭ꯋꯤꯖꯔꯂꯦꯟꯗ ꯑꯣꯏꯅ ꯆꯠꯂꯁꯦ
ꯁꯤꯖꯂꯦꯟꯁꯦ ꯍꯣꯡꯕ꯭ꯔꯥ
ꯀꯥꯏꯗꯅ
ꯑꯗꯨꯅꯪ ꯏꯟꯗꯤꯌꯥ ꯕꯣꯛ ꯇꯥꯡ ꯉꯥ ꯀꯥꯟ ꯁꯤ
ꯁꯔꯤ ꯂꯪꯀꯥꯑꯣꯏ ꯆꯂꯁ
ꯁꯤ꯭ꯔꯤ ꯂꯪꯀꯥ ꯑꯃ ꯑꯦ ꯑꯩꯗꯤ ꯆꯠꯅꯤꯡꯕ ꯑꯃ ꯏꯟꯗꯤꯌꯥꯒꯤ ꯑꯥ ꯃꯇꯣꯟꯗꯣ ꯁꯤꯔꯪꯀꯥꯔꯣꯝ ꯁꯣꯝ ꯑꯃ ꯇꯧꯔꯝꯒꯦ ꯃꯣꯏꯒꯤ ꯑꯃ ꯁꯨꯃꯥꯏꯅ ꯔꯥꯎꯟ ꯑꯃ ꯁꯨꯃꯥꯏ ꯇꯞ ꯇꯧꯔꯒ ꯔꯥꯎꯟ ꯑꯃ ꯂꯩꯕꯗꯨ ꯁꯤ ꯑꯃ ꯅꯥꯀꯟꯗꯅ ꯁꯃꯨꯗ꯭ꯔ ꯑꯣꯏꯔꯀꯥꯟꯗ ꯇꯂ ꯇꯧꯕꯗꯣ ꯑꯁ ꯑꯥꯏ ꯖꯤꯗꯒ ꯊꯦꯡꯅꯩ ꯑꯗꯨꯗꯤ ꯏꯟꯗꯤꯌꯥꯒꯤ ꯈ꯭ꯋꯥꯏ ꯑꯔꯣꯏꯕ ꯂꯝꯅꯦ
ꯏꯟꯗꯤꯌꯥ ꯑꯥꯏꯂꯦ ꯑꯣ ꯈꯥꯏ ꯈꯥꯏ ꯈꯥꯏ ꯈꯥꯏꯦ ꯑꯗꯨ ꯐꯖꯕꯅꯦ ꯂꯝꯕꯤꯗꯣ
ꯑꯥ ꯑꯗꯨꯒꯤ ꯂꯝꯗꯤ ꯆꯠꯅꯤꯡꯗ꯭ꯔꯣ
ꯆꯠꯅꯤꯡꯉꯦ
ꯑꯗꯨ ꯑꯗꯨꯖꯅꯤꯉ
ꯑꯗꯨ ꯃꯃꯤꯡ ꯀꯩ ꯀꯧꯒꯦ ꯑꯩ ꯀꯥꯎꯈ꯭ꯔꯦ ꯑꯩ ꯅꯤꯡ ꯈꯪꯗꯤ ꯈꯪꯉꯝꯕꯅꯦ
ꯑꯩꯁꯨ ꯈꯪꯉꯝꯕꯅꯦ ꯔꯤꯁꯇꯤ ꯌꯦꯡꯕꯗ ꯔꯤꯁꯌꯥꯝ ꯊꯦꯡꯅ ꯅꯠꯇ꯭ꯔꯣ ꯏꯟꯗꯤꯌꯥꯒꯤ ꯈ꯭ꯋꯥꯏ ꯑꯔ ꯑꯣꯏꯕ ꯂꯝ ꯍꯥꯏꯔ ꯀꯥꯟꯗ ꯑꯗꯨ ꯆꯠꯅꯤꯡꯉꯦ ꯍꯥꯏꯕ ꯑꯗꯣ ꯑꯩꯅ ꯍꯥꯏ ꯑꯗꯣ ꯃꯔꯨꯞ ꯑꯃꯨ ꯇꯧꯁꯤꯜꯂꯒ ꯇꯧꯔꯁꯦ ꯍꯥꯏꯕꯗꯣ ꯌꯥꯅꯤ ꯍꯥꯏꯕ ꯑꯗꯨꯗꯣ ꯄꯩꯁꯥꯗꯣ ꯌꯥꯅꯤ ꯍꯥꯏꯕ ꯀꯣꯟꯅꯅꯤ
ꯌꯥꯅꯤꯌꯦ ꯑꯗꯨ ꯑꯗꯨꯒꯤ ꯅꯪꯅ ꯍꯥꯏ ꯃꯐꯝꯗꯨꯒꯤ ꯑꯔꯣꯏꯕꯗ ꯁꯤ꯭ꯔꯤ ꯂꯪꯀꯥ ꯂꯩꯗꯣꯏꯅꯦ ꯈ ꯆꯠꯂꯒ
ꯑꯗꯣ ꯒꯣꯋꯥꯗ ꯆꯠꯂꯨꯔꯁꯦ ꯗ꯭ꯔꯦꯁ ꯈꯛꯇꯒꯣ ꯏꯝꯐꯥꯜꯗꯁꯨ ꯌꯥꯎꯕꯅꯦ ꯏꯝꯐꯥꯜꯗ ꯃꯖꯥꯅ ꯃ ꯃꯖꯥꯗ ꯍꯧꯕꯅꯦ ꯔꯁꯦ ꯆꯄ ꯌꯥꯕ ꯗ꯭ꯔꯦꯁ ꯑꯅꯩ ꯑꯅꯩꯕꯨ ꯐꯤꯒꯔ ꯈꯔ ꯇꯥꯍꯟꯗꯣꯏ ꯌꯥꯔꯣꯏꯁꯦ ꯎꯝ ꯑꯩ ꯗ꯭ꯔꯦꯁ ꯑꯩ ꯗ꯭ꯔꯦꯁꯁꯤ ꯉꯝꯃꯕꯅꯤ ꯃꯊꯪ ꯒꯨꯍꯥꯆꯜꯂꯗꯤ ꯀꯩꯒꯨꯝꯕ ꯗ꯭ꯔꯦꯁ ꯂꯩꯕ ꯂꯥꯛꯑꯗꯤ ꯄꯁꯦ ꯂꯩꯕꯤ ꯌꯥꯅꯤ
ꯎꯝ
ꯑꯩꯁꯦ ꯏꯁꯀꯔꯠ ꯑꯝꯇ ꯂꯩꯍꯧꯔꯁꯤꯔ ꯈꯜꯂꯤꯌꯦ
ꯂꯩꯔꯣ ꯏꯁꯀꯔꯠꯇꯣ ꯅꯪ ꯐꯣꯔꯃꯦꯜꯒꯤ ꯄꯥꯝꯃꯤꯔ
ꯐꯣꯔꯃꯦꯜ ꯄꯥꯝꯗꯤ ꯌꯥꯝ ꯑꯣ ꯍꯪꯗꯦ
ꯐꯣꯔꯃꯦꯜꯒꯤꯗ ꯅꯥꯏꯟ ꯍꯟꯗ꯭ꯔꯦꯠ ꯐꯤꯐꯇꯤꯒ ꯍꯥꯏꯌꯦ
ꯑꯃ ꯋꯥꯏꯒꯤ ꯋꯥꯏꯔꯤꯀꯤ ꯑꯃ ꯖ꯭ꯔꯣꯛ ꯖꯣꯛ ꯂꯥꯎꯕ ꯁꯦꯠꯄꯗꯨꯗꯤ ꯐꯖꯔꯣꯏꯗ꯭ꯔꯥ ꯋꯥꯏꯔꯤꯛꯀꯤ ꯃꯤ ꯌꯥꯝꯅ ꯁꯦꯠꯂꯝꯃꯗꯣꯏꯦ ꯀꯨꯔꯇꯤꯒ ꯁ ꯀꯨꯔꯇꯤꯒꯖꯝ ꯁꯦꯅꯔꯕꯗꯣ ꯑꯗꯨꯃ ꯑꯗꯨꯇꯪ ꯁꯦꯠꯅꯔꯁꯨ ꯁꯦꯠꯅꯕꯗꯣ
ꯌꯥꯏ ꯑꯗꯨꯒꯤ ꯋꯥꯏꯠꯇꯣ ꯑꯗꯨꯝ ꯂꯩꯁꯟꯕ ꯀꯥꯟꯅꯩꯌꯦ
ꯆꯠꯅꯩ ꯍꯥꯏꯕ ꯍꯥꯏꯗꯤ ꯀꯨꯔꯇꯤꯒ ꯁꯦꯠꯂꯁꯨ ꯃꯣꯏꯒ ꯁꯦꯠꯂꯁꯨ
ꯐꯅꯅꯤ ꯑꯩꯁꯨ ꯄꯥꯝꯃꯤꯕꯅꯦ ꯑꯃ
ꯅꯪ ꯂꯩꯇ꯭ꯔꯥ ꯑꯩꯁꯦ
ꯠꯇ
ꯑꯩꯁꯨ ꯑꯗꯨꯗ ꯄꯥꯝꯃꯦ ꯈꯔ ꯈꯤꯇꯪ ꯐꯖꯕꯤꯗ ꯑꯦ ꯑꯦ ꯅꯍꯥꯟꯒꯤ ꯅꯍꯥꯟ ꯑꯩꯈꯣꯏꯅ ꯆꯪꯉꯨꯕ ꯃꯐꯝꯗꯣ
ꯎꯝ
ꯑꯗꯨꯒꯤꯗ ꯐꯖ ꯐꯖꯕ ꯌꯥꯎꯔꯝꯅꯤ ꯃꯣꯏꯗꯤ ꯍꯥꯏꯏꯗꯤ ꯗ꯭ꯔꯦꯁꯇꯣ ꯐꯤꯗꯥꯗꯨꯗ ꯍꯥꯏꯔꯁꯨ ꯑꯃ ꯈꯔ ꯐꯖꯕ ꯖꯕꯤꯗꯣꯛ
ꯎꯝ ꯑꯗ ꯑꯉꯧꯕꯗ ꯕꯣꯕꯤ ꯅꯝꯕꯗꯤ ꯌꯥꯍꯥꯎꯋꯔꯤꯗꯨꯗꯤ
ꯣꯕꯤꯅ ꯃꯗꯗꯤ ꯅꯠꯇꯦ ꯄ꯭ꯔꯥ ꯄ꯭ꯂꯦꯟ
ꯑꯗꯣ ꯌꯥꯎꯔꯝꯕꯁꯨꯋꯥꯏ ꯗꯥꯟꯁ ꯆꯥꯔꯗꯤ ꯃꯥ ꯑꯅꯧꯕ ꯈꯔꯁꯨ ꯊꯥꯗꯤ ꯊꯥꯒꯠꯂꯛꯄꯅꯦ ꯌꯦꯡꯉꯨꯕ ꯌꯥꯏ
ꯌꯦꯡꯉꯨ ꯁꯤꯗꯁꯨ
ꯌꯦꯡꯉꯣꯏ ꯌꯦ ꯃꯨꯁꯦ
ꯌꯦꯡꯨꯔꯁꯤ ꯑꯗꯨꯁꯨ ꯗ꯭ꯔꯦꯁꯁꯦ ꯈꯜꯂꯤꯕꯅꯤ ꯑꯩꯒꯤ ꯑꯃ ꯁꯦꯒꯥ ꯀꯣꯊꯕꯤ ꯐꯨꯔꯤꯠꯁꯦ ꯑꯃꯅꯤꯒ ꯂꯩꯁꯤꯦꯅ ꯈꯜꯂꯤ ꯑꯩ ꯐꯖꯩꯌꯦ ꯁꯤꯁꯦ ꯐꯖ ꯭ꯔꯦ ꯍꯥꯏꯕ ꯉꯔꯥꯡ ꯂꯩ ꯂ ꯌꯦꯡꯉꯦꯕꯀꯣ ꯁꯥꯏꯖꯁꯤꯁꯨ ꯑꯗꯨꯨꯝ ꯑꯩꯉꯣꯟꯗ ꯍ ꯅꯉꯣꯟꯗ ꯂꯤꯂꯁꯨ ꯆꯥꯅꯤꯌꯦ ꯁꯤꯁꯦ ꯐꯖꯩ ꯍꯥꯏ ꯑꯗꯨꯣ ꯏꯁꯀꯔꯠꯇꯨꯒ ꯁꯦꯠ ꯀꯥꯟꯗꯒ ꯋꯥ ꯑꯗꯨꯗ ꯑꯗꯨ ꯗ꯭ꯔꯦꯁ ꯁꯦꯔꯅꯤ ꯐꯨꯔꯤꯗ ꯂꯩꯁꯤꯜꯂꯒ ꯂꯩ ꯂꯥꯏꯅꯥ ꯆꯣꯡꯉꯒ ꯆꯤꯟꯁꯤꯜꯂꯒ ꯀ ꯑꯦꯛꯁꯦꯁꯔꯤ ꯑꯗ ꯑꯗꯨꯗꯩ ꯈꯨꯖꯤ ꯀꯩꯀꯩ ꯗ ꯀꯩ ꯂꯤ ꯀꯩ ꯈꯔ ꯝ ꯝ ꯂꯕꯒ ꯁꯤꯖꯤꯜꯂꯒ ꯑꯦꯁꯦꯁꯔꯤ ꯍꯥꯏꯗꯤ ꯈꯤꯇꯪ ꯈꯔ ꯁꯤꯖꯤꯜꯂꯕꯀꯁꯨ ꯇꯥꯅꯤ ꯍꯣꯏ ꯂꯥꯏꯔꯤꯛꯀꯤ ꯋꯥ ꯈꯟꯗ꯭ꯔ ꯀꯣꯏꯕꯁꯨ ꯀꯣꯏ ꯋꯥꯜ
ꯍ ꯀꯣꯏꯁ ꯭ꯔꯕꯥ ꯐꯥꯏꯪ ꯈꯥꯏꯦ ꯅꯪꯒꯤ ꯕꯦꯡꯒꯜ ꯑꯃ ꯀꯩꯅꯣꯒꯤ ꯃꯣꯏꯒꯤ ꯌꯥꯝꯅ ꯍꯧꯖꯤꯛꯀꯥꯟ ꯍꯩꯅꯕ ꯕꯦꯡꯒꯜꯗꯣ ꯄꯥꯝꯗ꯭ꯔꯣ ꯑꯊꯥꯕꯗꯣ
ꯑꯊꯥꯕ ꯀꯔꯝꯕ ꯑꯥ ꯃꯣꯏꯅ ꯃꯣꯏ ꯃꯤꯅ ꯍꯧꯖꯤꯛ ꯌꯥꯝ ꯁꯤꯟꯅꯕ ꯑꯃ ꯑꯊꯥꯕꯗꯨꯣꯔꯕ
ꯍꯣꯏ ꯍꯣꯏ ꯍꯣꯏ ꯂꯤꯒꯦ ꯑꯆꯧꯕꯗꯣ
ꯂꯤꯛ ꯂꯤꯒꯗ
ꯂꯤꯛꯂꯤꯒꯤꯗꯤ ꯅꯠꯇꯦ ꯃꯣꯏꯗꯣ ꯀꯩꯅꯣꯝꯅ ꯍꯩꯔꯒ ꯁꯥꯏꯗꯅ ꯃꯃꯤꯡꯗꯣ ꯑꯩ ꯀꯥꯎꯈ꯭ꯔꯦ
ꯀꯩꯅꯣ ꯅꯪꯒꯤꯗꯗꯤ ꯑꯃ ꯔꯣꯁꯒꯨꯝꯕ
ꯍꯣꯏ ꯍꯣꯏ ꯑꯗꯨꯒꯨꯝꯕ ꯍꯥꯞꯆꯜꯂꯒ ꯁꯥꯕꯗ ꯑꯣ ꯑꯗꯨꯗ ꯍꯥꯞꯇꯕꯤꯗꯕ ꯑꯔꯤꯖꯤꯅꯥꯠꯇ ꯑꯗꯨꯝ ꯑꯇꯣꯞ ꯑꯇꯣꯞꯄ ꯂꯩꯗꯅ
ꯂꯩꯌꯦ ꯂꯩꯌꯦꯗꯕꯨꯗꯤ
ꯑꯗꯨꯒꯨꯝꯕꯗꯨꯁꯨ ꯐꯖꯩꯗꯟꯗ
ꯑꯗꯣ ꯑꯗꯨꯉꯗꯣ ꯃꯣꯏ ꯈꯨꯗꯥꯕꯦꯛꯀꯣꯗ ꯑꯆꯧ ꯑꯆꯧ ꯁꯤꯔꯛꯄꯗꯣ ꯌꯥꯝ ꯊꯤ ꯆꯥꯗ ꯆꯥꯗꯕ ꯃꯤ ꯁꯤꯕ ꯃꯥꯂꯦꯕ
ꯑꯗꯨꯏ ꯃꯍꯨꯠꯇ ꯒꯣꯜꯒꯤꯗ ꯐꯖ ꯐꯖꯕ ꯂꯩꯕꯗꯣ
ꯎꯝ
ꯑꯗꯨꯁꯨ ꯑꯗꯨꯝ ꯐꯥꯕ ꯌꯥꯏ
ꯌꯥꯏ ꯑꯁ ꯄꯥꯎꯝ ꯐꯥꯕꯤꯒꯁꯤ ꯅꯤꯡꯕ
ꯄꯥꯝꯕꯣꯝ ꯍꯥꯞꯕꯤꯗꯁꯨ ꯐꯖꯕ ꯂꯩꯌꯦ ꯑꯩ ꯎꯔꯦ ꯁꯕꯅꯥꯗꯒ ꯌꯥꯎꯕꯗꯣ ꯎꯕ ꯅꯠꯇ꯭ꯔꯥ
ꯑ ꯎ ꯑꯗꯨꯁꯨ ꯐꯖꯩ ꯑꯗꯣ ꯉꯔꯥꯡꯒꯤ ꯅꯨꯡꯁꯥꯗꯣ ꯍꯥꯏꯌꯣ
ꯁꯕꯔꯥꯗ ꯏꯁꯄꯦꯛꯇꯣ ꯕꯥꯏ ꯋꯥꯟ ꯒꯦꯠ ꯋꯥꯟ ꯂꯩꯍꯧꯕꯅꯦ ꯏꯁꯄꯦꯛ ꯐꯖꯕꯗ
ꯀꯩꯅꯣꯁꯨ ꯀꯩꯅꯣꯁꯨ ꯂꯩꯍꯧꯋꯦ ꯅꯅꯤꯌꯨꯃꯤꯁꯨ ꯂꯩꯋ
ꯅꯤꯃꯤ ꯍꯧꯖꯤꯛ ꯕꯥꯏꯋꯥꯟ ꯒꯦꯠ ꯋꯥꯟ ꯂꯩꯔꯤꯕꯅꯤ ꯅ꯭ꯌꯨꯉꯩꯗꯤ ꯀꯩ ꯑꯣꯏꯅ ꯂꯩꯔꯣ ꯅꯪꯒꯤ ꯂꯦꯛꯊꯕꯤꯗꯣ
ꯂꯥꯛꯊꯕꯤꯗꯣ ꯑꯩꯒꯤ ꯂꯊꯕꯤꯗꯨ ꯑꯩ ꯂꯨꯄꯥ ꯆꯅꯤꯒꯤ ꯂꯦꯛꯊꯕꯤꯁꯤ ꯐꯖꯩꯅꯤ ꯕꯣꯗꯤ ꯐꯥꯠꯇ꯭ꯔꯁꯨ ꯎꯝ ꯎꯝ ꯑꯗꯣ ꯉꯔꯥꯡ ꯅꯨꯡꯁꯥꯗꯣ ꯅꯪ ꯀꯔꯤꯝ ꯃꯨꯗ꯭ꯔꯣ ꯑꯩ ꯃꯨꯕꯗ ꯂꯣꯏꯔꯦ
ꯃꯨꯗ꯭ꯔꯗꯤ ꯀꯩꯅꯣ
ꯑꯩꯁꯤ ꯈꯨꯗꯥꯡꯒꯤ ꯁꯤꯒꯤ ꯄꯔꯦꯡꯁꯦ ꯒꯥꯔꯤꯁꯤꯕ ꯄꯔꯦꯡꯗꯨꯗ ꯈꯨꯗꯨ ꯈꯛꯇꯪ ꯃꯔꯝ ꯑꯣꯏ
ꯅꯪ ꯉꯔꯥꯡ ꯐꯨꯔꯤꯗ ꯀꯌꯥꯃꯨꯛ ꯀꯧꯕꯥꯎꯤ ꯂꯤꯂꯛꯀꯦꯅꯦ
ꯑꯩꯗꯤ ꯈꯨꯗꯥꯡ ꯑꯩꯗꯤ ꯀꯩꯅꯣꯅꯦ ꯀꯩꯅꯣꯧꯕꯤ ꯈꯨꯗꯤ ꯌꯧꯕꯤ ꯂꯤꯂꯦ ꯑꯩꯕꯨꯗꯤ
ꯇꯥ
ꯎꯝ
ꯑꯩ ꯈꯨꯗꯥꯡ ꯑꯆꯣꯟꯕꯤ ꯂꯤꯂꯦ ꯐꯔꯤꯠ
ꯑꯗꯨꯅꯅꯦ ꯑꯩꯅ ꯑꯩꯒꯤ ꯐꯤꯀꯔ ꯁꯥꯠꯇꯣ ꯂꯤꯗꯤ ꯂꯤꯠꯄꯅꯤꯅ ꯁꯥꯏ ꯈꯨꯗꯥꯡꯗ ꯃꯁꯥ ꯌꯧꯕꯅꯤꯅ ꯒꯥꯔꯤ ꯁꯤꯕꯒꯤ ꯃꯄꯥꯗꯣ ꯑꯗꯨ ꯇꯪ ꯉꯔꯥꯡ ꯍꯜꯂꯛꯄ ꯄꯗ ꯎꯔꯤꯗꯣꯏꯁꯨ ꯈꯨꯠ ꯆꯥꯝꯕꯗ
ꯍꯣꯏ ꯒꯥꯔꯤꯗꯣ ꯁꯥꯡꯅ ꯊꯧꯕꯩꯅꯦ ꯑ ꯑꯩꯈꯣꯏꯅ ꯆꯠꯄ ꯃꯇꯝꯗ ꯀꯔꯤꯅꯣ ꯁꯤꯤꯒꯦ ꯇ ꯑꯣꯏꯗꯨꯗꯤ ꯗꯤ ꯑꯩꯗꯤ ꯅꯨꯡꯁꯥ ꯅꯨꯡꯁꯥꯗꯅꯦ ꯗꯥꯏꯔꯦꯛ ꯃꯥꯏꯁꯦ ꯊꯥꯡꯇꯣꯛꯑꯒ ꯇꯣꯡꯉꯛꯏꯗꯣꯀꯣ
ꯑꯗꯨꯅꯤ ꯅꯪ ꯍꯥꯏꯔꯤꯁꯦ ꯍꯪꯕ꯭ꯔꯥ ꯑꯁ ꯅꯪꯗꯤ ꯄꯨꯔꯥ ꯅꯨꯡꯁꯥꯔꯥꯎꯅꯗꯦ ꯑꯣꯟꯁꯤꯜꯂꯒ ꯇꯣꯡꯉꯤꯗꯣ ꯅꯪ ꯁꯤ ꯅꯪ ꯁꯥꯞꯕꯇ ꯁꯤꯔ ꯑꯃꯅꯤꯅ ꯑꯩꯈꯣꯏ ꯍꯥꯏꯅ ꯑꯩꯁꯦ
ꯑꯗꯨꯅꯦ ꯅꯨꯡꯁꯥꯡ ꯉꯇꯨꯗ ꯑꯩꯁꯨꯥꯏꯅ ꯊꯥꯡꯒꯠꯂꯒꯅꯦ ꯑꯩ ꯀꯣꯛꯇ ꯀꯨꯞꯄꯛꯄꯩ ꯈꯔ ꯐꯥꯎꯕꯅꯤ ꯐꯤꯗ ꯤꯗꯣ ꯌꯥꯎꯔꯝꯕꯒꯤ ꯐꯤꯗꯣ ꯌꯥꯎꯗ꯭ꯔꯗꯤ ꯑꯩ ꯄꯨꯔꯥ ꯂꯣꯏꯔꯕꯝꯅꯦ
ꯑꯗꯨꯅꯦ ꯑꯩꯅ ꯑꯃꯨꯛꯀ ꯍꯥꯏꯗꯤ ꯅꯪꯅ ꯑꯃꯨꯛ ꯀꯥꯟꯁꯤꯜꯂ ꯇꯣꯡꯗ꯭ꯔꯦ ꯐꯩꯒ ꯇꯣꯡꯉꯦꯗꯅ
ꯎꯝ
ꯑꯗꯨ ꯕꯤꯔꯥꯅꯦꯕ
ꯅꯨꯡꯁꯥꯗꯨꯁꯨ ꯌꯦꯛꯂꯕ ꯃꯇꯝ ꯑꯣꯏꯕ
ꯈꯂ ꯍꯇ ꯈꯩꯌꯥꯞꯅꯩ ꯍꯥꯏꯕ ꯑꯩꯅꯦ ꯀꯩ ꯇꯣꯡꯕꯗꯨꯗꯅꯦ ꯋꯥꯁꯨ ꯋꯥꯔꯦ ꯋꯥ ꯍꯥꯏꯕ ꯑꯗꯨꯗꯣ ꯏꯁꯤꯡ ꯑꯩ ꯅꯣꯏꯗ ꯑꯩ ꯑꯥꯏꯁ ꯀ꯭ꯔꯤꯝꯁꯁꯦ ꯀꯩꯁꯨ ꯍꯥꯏꯗꯦꯗꯅ ꯑꯩꯗꯤ ꯀꯩꯁꯨ ꯑꯥꯏꯁ ꯀ꯭ꯔꯤꯝ ꯄꯥꯝꯕ ꯃꯤ ꯑꯣꯏꯗꯗꯅ ꯑꯌꯪꯕ ꯑꯃ ꯆꯥꯅꯤꯡꯉꯛꯑꯕꯅꯦ ꯌꯦꯡꯉ ꯑꯩꯅ ꯑꯏꯪꯕ ꯆꯥꯅꯤꯡꯉꯛ ꯀꯣꯏ ꯂꯣꯏꯔ ꯂꯣꯏꯔꯦ ꯑꯩ ꯋꯥꯏ ꯍꯥꯏꯕ ꯀꯥꯏꯗꯅꯣ ꯑꯦ ꯑꯗꯨ ꯑꯩ ꯊꯝꯃꯒꯦ ꯑ ꯑꯩ ꯊꯝꯃꯦꯀꯣ
ꯎꯝ